ꯍꯜꯂꯣ
ꯆꯥꯛ ꯆꯥꯔꯕꯣ ꯇꯥꯏ ꯇꯥꯏ
ꯆꯥꯛ ꯆꯥꯗꯔꯤꯌꯦ
ꯀꯩ ꯏꯟꯁꯥꯡ ꯄꯤꯒꯦ
ꯃꯥꯏꯔꯦꯜ ꯊꯣꯡꯕ ꯍꯋꯥꯏ ꯃꯥꯏꯔꯦꯟ ꯊꯣꯡꯕ꯭ꯔꯥ ꯍꯋꯥꯏ ꯊꯣꯡꯕ꯭ꯔꯥ ꯒ꯭ꯌꯥꯟ ꯇꯥꯗꯦ ꯃꯍꯤ ꯉꯥꯛꯇ ꯑꯩꯈꯣꯏꯗꯤ ꯃꯥꯏꯔꯦꯟ ꯊꯣꯡꯕ ꯄꯤꯗꯗꯤ ꯑꯌꯨꯛꯇꯗꯤ ꯍꯋꯥꯏ ꯈꯛꯇꯅꯤꯗꯣ
ꯃꯥꯅꯤ ꯑꯃꯗꯨꯗꯤ ꯍꯌꯦꯡ ꯂꯨꯄꯥ ꯂꯤꯁꯤꯡ ꯑꯃ ꯆꯗ꯭ꯔꯦ ꯆꯠꯈꯤꯗꯣꯔꯦꯅ ꯃꯥ ꯆꯤꯛ ꯆꯤꯛ ꯂꯥꯎꯏꯅꯦ
ꯃꯥꯗꯤꯖꯤ ꯂꯥꯛꯄꯒ ꯆꯠꯐꯝꯅ ꯆꯠꯐꯝꯅ ꯍꯦꯅ ꯌꯥꯝꯕ꯭ꯔꯥ ꯀꯩꯅꯣꯝ ꯇꯧꯔꯦ
ꯍꯣꯏ
ꯑꯗꯨꯁꯨ ꯂꯩꯔꯦ ꯑꯗꯒꯤ ꯑꯩꯈꯣꯏ ꯁꯤ ꯂꯩꯐꯝ ꯁꯨ ꯄꯤꯗꯕ ꯌꯥꯔꯔꯣꯏ ꯀꯩ ꯏꯟꯖꯥꯡ ꯊꯣꯡꯉꯤꯅꯣ
ꯊꯣꯡꯗꯦ ꯉꯁꯥꯏꯒꯤꯗꯣ ꯑꯗꯨꯝ ꯇꯧꯔꯗꯣꯅꯤ ꯂꯦꯝꯃꯤ ꯌꯥꯝ
ꯑꯁ ꯌꯦꯟꯁꯥꯡꯒ ꯍꯥꯎꯐꯝ ꯈꯪꯗꯕꯅꯤ ꯃꯤ ꯌꯥꯝꯗꯕꯁꯦ
ꯍꯣꯏ ꯉꯁꯥꯏꯒꯤ ꯉꯁꯥꯏꯒꯤꯗꯣ ꯌꯥꯝꯃꯦ ꯑꯗꯨꯗꯣ ꯇꯧꯒꯦ ꯇꯧꯅꯦ
ꯑꯩꯁꯨ ꯌꯨꯝꯗ ꯃꯤ ꯌꯥꯝꯗꯕꯁꯦ ꯆꯥꯛ ꯏꯟꯁꯥꯡ ꯊꯣꯡꯐꯝ ꯈꯪꯗꯦ ꯑꯗꯨꯒ ꯍꯥꯎꯁꯨ ꯍꯥꯎ ꯇꯦ ꯊꯣꯡꯉꯤꯕ ꯆꯥꯛ ꯌꯦꯟꯁꯥꯡꯁꯤꯡꯗꯣ ꯌꯥꯝꯃꯟꯗꯕꯒꯤꯡ
ꯑꯩꯈꯣꯏ ꯍꯧꯗꯣꯡꯁꯤꯅ ꯐꯨꯗꯣꯏꯅꯦ ꯁꯤ ꯍꯧꯗꯣꯡꯁꯦ ꯃꯤꯒꯤ ꯃꯔꯨ ꯑꯁꯣꯝ ꯀꯟꯗ ꯃꯤ ꯆꯥꯛ ꯆꯥꯅꯕꯒꯤ ꯃꯔꯨ ꯇꯥꯕꯗ ꯃꯥꯄꯨꯔꯛꯑ ꯆꯤꯛꯄꯁꯨ ꯉꯝꯃꯣꯏꯗꯕꯗ ꯄꯤꯇꯨꯀꯥ ꯄꯤꯛꯈꯩ
ꯑꯁ ꯉꯁꯥꯏ ꯀꯥꯀꯥꯒꯤꯗ ꯑꯩꯈꯣꯏꯁꯦ ꯑꯥ ꯆꯥꯄꯣꯠ ꯆꯥꯕ ꯆꯠꯂꯦ ꯍꯧꯗꯣꯡ ꯑꯅꯤ ꯑꯍꯨꯝ ꯁꯨꯍꯧꯔꯦ ꯉꯁꯤꯗꯤ ꯍꯦꯛꯇꯅꯦ ꯃꯣꯏꯅꯅꯦ ꯃꯣꯏꯅ ꯑꯣꯏꯅꯅꯦ ꯇꯦꯕꯜꯗꯨꯗ ꯀꯥꯈꯠꯂꯛꯑꯒꯅꯦ ꯇꯧꯈꯠꯂꯛꯏꯅꯦ ꯃꯤ ꯂꯥꯟ ꯁꯥꯔꯛꯏꯅꯦꯃꯤ ꯍꯣꯏ ꯈꯨꯐꯥꯎꯑꯝꯅꯤ ꯂꯩꯍꯧꯔꯤꯁꯤꯡꯗꯣ
ꯍꯨꯏꯗꯤ ꯆꯪꯉꯛꯇ꯭ꯔꯣ
ꯍꯨꯏꯗꯤ ꯑꯃꯈꯛ ꯂꯩꯔꯝꯃꯦ ꯌꯥꯝ ꯅꯨꯡꯁꯤꯕ ꯑꯃ ꯂꯩꯔꯝꯃꯦ ꯉꯍꯥꯟꯈꯩ ꯎꯗꯕ ꯑꯃ ꯃꯥꯗꯤ ꯃꯥꯅꯅꯦ ꯑꯩꯉꯣꯟꯗ ꯊꯦꯡꯉꯛꯄ ꯃꯅꯥꯇꯣꯟꯗꯨꯅꯦ ꯑꯩ ꯈꯪꯅ ꯏꯕꯦꯝꯃ ꯌꯥꯝ ꯇꯤꯅ ꯃꯤ ꯃꯃꯥꯡꯗꯨꯗ ꯃꯥꯅ ꯆꯥꯒꯦꯗꯅꯅꯦ ꯃꯤꯒꯤ ꯁꯥꯏ ꯈ꯭ꯋꯥꯡ ꯁꯥꯏꯁꯤꯗ ꯁꯨꯠ ꯁꯨꯆꯠ ꯅꯝꯃꯛꯄ ꯊꯦꯡꯉꯒ
ꯍꯧꯖꯤꯛꯁꯨ ꯑꯗꯨꯝ ꯃꯤ ꯆꯪꯅꯔꯤꯕꯣ ꯀꯥꯏꯗꯣ ꯃꯌꯥꯝꯗꯤ ꯆꯪꯉꯝꯃꯤꯗ ꯑꯗꯨꯝ
ꯆꯪꯉꯦ ꯏꯕꯦꯝꯃ ꯃꯣꯏ ꯉꯁꯤꯗꯤ ꯃꯆꯥꯅꯨꯄꯤ ꯂꯩꯔꯝꯃꯦ
ꯎꯝ
ꯀꯌꯥꯝ ꯐꯖꯩ ꯃꯁꯛꯇꯣ
ꯃꯆꯥ ꯃꯨꯄꯤꯗꯣ ꯀꯌꯥꯝꯑꯟꯅꯣ
ꯑꯩꯈꯣꯏꯃꯨꯛꯀꯤ ꯕꯦꯠꯁ ꯑꯣꯏꯗꯣꯏꯔꯥ ꯑꯩꯈꯣꯏꯗꯤꯩ ꯑꯉꯥꯡ ꯑꯣꯏꯗꯣꯏꯔꯥ ꯈꯪꯗꯦ ꯑꯗꯨꯗꯤ
ꯎꯝ ꯏꯕꯦꯝꯃ ꯃꯥꯏꯒꯤ ꯁꯟꯁꯀꯔꯤꯟ ꯇꯩꯅꯤꯡꯉꯉꯥꯏ ꯂꯩꯇꯗꯅ ꯄ꯭ꯝꯂꯒꯤ ꯑꯣꯟꯅ ꯂꯩ ꯎꯔꯦ ꯑꯩ
ꯀꯔꯤ ꯄꯂꯝꯒꯤ ꯀꯌꯥ ꯄꯤꯔꯛꯒꯦ
ꯆꯥꯝꯃ꯭ꯔꯤꯅꯦꯕ ꯑꯣꯐꯔꯗ ꯆꯍꯨꯝ ꯌꯥꯡꯈꯩ
ꯑꯗꯨ ꯑꯃꯨꯛ ꯁꯤꯖꯤꯟꯅꯔꯒ ꯍꯥꯟꯅ ꯗꯩ ꯁꯤꯖꯤꯟꯅꯕ ꯄꯣꯠꯂꯣ
ꯁꯤꯖꯤꯟꯅꯗꯦꯗ ꯑꯗꯨꯅ ꯈꯔ ꯐꯗꯧ ꯃꯥꯟꯕ ꯏꯅꯥꯎꯄꯤꯒꯤ ꯄꯤꯈꯤꯕꯗ ꯑꯩꯅ ꯌꯦꯡꯍꯧꯕꯅꯦꯕ ꯍꯥꯏꯗꯤ ꯌꯥꯝꯅ ꯑꯩ ꯃꯥꯏꯁꯤꯗꯗꯤ ꯌꯥꯝꯅ ꯁꯟꯁꯀ꯭ꯔꯤꯟ ꯀꯩꯅꯣ ꯌꯥꯝꯅ ꯀꯩꯅꯣ ꯇꯧꯕꯗꯣ ꯍꯥꯏꯗꯤ ꯖꯤꯔꯤ ꯖꯤꯔꯤ ꯅꯥꯟꯕꯗꯨꯅ ꯐꯩꯌꯦꯕ ꯑꯃ ꯌꯥꯝꯅ ꯀꯩꯅꯣ ꯇꯧꯕꯗꯣ ꯊꯥ ꯊꯥ ꯂꯥꯎꯕꯗꯣ ꯌꯥꯗꯦ ꯍꯥꯏꯕ
ꯑꯃ ꯇꯩꯕꯗ ꯂꯩꯗꯅ ꯃꯥꯏꯗꯒ ꯆꯠꯂꯨ ꯌꯥꯗꯕ ꯑꯃ ꯂꯩꯕꯗꯣ ꯍꯥꯏꯗꯤ ꯂꯦꯛꯃꯤꯒꯨꯝꯕꯁꯤꯅ ꯑꯃꯨꯛ ꯈꯔ ꯊꯥꯔꯞ ꯇꯧꯔꯀꯥꯟꯗ
ꯍꯥꯏꯐꯦꯟꯁꯦ ꯌꯥꯝ ꯅꯨꯡꯉꯥꯏꯌꯦ ꯑꯗꯨꯏ ꯍꯥꯏꯔꯣꯗꯤ ꯑꯩꯗꯤ ꯏꯁꯤꯡꯗꯧꯅ ꯇꯧꯋꯦꯕ ꯃꯅꯝꯁꯨ ꯑꯝꯇ ꯅꯝꯗꯦ
ꯑꯗꯨꯗꯨꯅꯦ ꯄ꯭ꯂꯝꯒꯤꯁꯨ ꯑꯗꯨꯃꯥꯏꯅ ꯇꯧꯋꯦ ꯑꯗꯨꯗꯤ ꯑꯅꯦꯕ ꯃꯣꯏꯅ ꯑꯃꯨꯛ ꯀꯦꯃꯤꯀꯦꯜ ꯅꯇꯦ ꯍꯥꯏꯕ꯭ꯔꯤꯠ ꯑꯣꯏꯕ ꯑꯩꯁꯦ ꯑꯇꯩ ꯑꯩꯈꯣꯏ ꯁꯤꯅꯗꯤ ꯀꯦꯃꯤꯀꯦꯜ ꯉꯥꯛꯇꯅꯤꯗꯅ ꯀꯦꯃꯤꯀꯦꯜꯁ ꯑꯅ ꯁꯨꯝ ꯊꯦꯡꯅꯕ ꯁꯨꯝ ꯊꯦꯡꯅꯕꯗ ꯏꯁꯥ ꯀꯣ ꯏꯁꯥꯗ ꯌꯥꯝ ꯇꯨꯈꯣꯡꯗ ꯆꯪꯁꯤꯜꯂꯦ ꯍꯥꯏꯌꯦꯕ ꯀꯦꯃꯤꯀꯦꯜꯒꯤꯁꯦ
ꯍꯧꯅ ꯌꯥꯝ ꯁꯣꯛꯑꯦ ꯍꯥꯏ ꯑꯗꯨꯒ ꯐꯤꯖꯤꯀꯦꯜꯒꯨꯝꯕ ꯖꯤꯡ ꯑꯣꯛꯁꯥꯏꯠ ꯁꯨꯃꯥꯏꯅ ꯌꯥꯎꯕꯕꯁꯤꯅ ꯑꯃꯨꯛ ꯑꯩꯈꯣꯏꯅ ꯁꯤꯅ ꯑꯩꯁꯤꯗꯤ ꯀꯩꯅꯣ ꯅꯨꯡꯁꯥꯏ ꯃꯉꯥꯜꯗꯣ ꯏꯁꯥ ꯃꯅꯨꯡ ꯆꯪꯉꯀꯥꯟꯗ ꯍꯨꯃꯥꯡ ꯑꯣꯏꯅ ꯑꯣꯟꯊꯣꯔꯛꯄꯅꯦꯕ
ꯎꯝ
ꯑꯗꯨꯒ ꯍꯧꯖꯤꯛꯀꯤ ꯐꯤꯖꯤꯀꯦꯜꯒꯨꯝꯕꯁꯤꯅ ꯑꯃꯨꯛ ꯅꯨꯡꯁꯥꯁꯦ ꯉꯥꯛꯊꯣꯛꯑꯀꯥꯟꯗ ꯑꯩꯈꯣꯏ ꯏꯁꯀꯤꯟꯗ ꯆꯪ ꯆꯪꯍꯟꯗꯕꯤ ꯃꯣꯏꯅ ꯑꯣꯏꯅ ꯉꯥꯛꯊꯣꯛꯑ ꯂꯩꯕꯗꯣ ꯑꯗꯨꯗꯣ ꯑꯣꯏꯕꯅꯦꯕ ꯑꯗꯨ ꯃꯣꯏ ꯗꯣꯛꯇꯔ ꯀꯩꯀꯥ ꯃꯌꯥꯝꯅ ꯍꯥꯏꯕꯗꯣ ꯑꯩꯅ ꯁꯨꯝ ꯇꯥꯔꯛꯄꯗ ꯐꯤꯖꯤꯀꯦꯜ ꯗ ꯌꯥꯀꯥꯟ ꯐꯤꯖꯤꯀꯦꯜ ꯖꯤꯡ ꯑꯣꯛꯁꯥꯏꯠ ꯀꯨꯝꯕꯁꯤꯅ ꯐꯩ ꯍꯥꯏꯌꯦ ꯀꯦꯃꯤꯀꯦꯜꯒꯨꯝꯕꯁꯦ ꯁꯨꯝ ꯅꯣꯡꯃꯗ ꯗ ꯃꯣꯏꯅ ꯆꯪꯉꯤꯕ ꯏꯗ ꯆꯪꯉꯤꯁꯤ ꯌꯥꯝ ꯌꯥꯝꯃꯦ ꯍꯥꯏ ꯀꯦꯃꯤ ꯀꯦꯜꯁꯦ
ꯑꯗꯨꯕꯨꯗꯤ ꯑꯩꯈꯣꯏꯅ ꯇꯩꯔꯤ ꯑꯇꯣꯞꯄꯁꯨ ꯃꯌꯥꯝ ꯑꯃ
ꯎꯝ ꯑꯗꯨꯒꯥ ꯍꯪꯗꯦ ꯑꯗꯨꯑꯣꯏꯁꯨ ꯎꯄꯥꯏ ꯂꯩꯇꯦ ꯀꯩꯅꯣ ꯁꯟꯁꯀ꯭ꯔꯤꯟꯕꯨ ꯀꯥꯏꯗꯒꯤ ꯀꯣꯠꯂ ꯊꯤꯔꯨꯗꯣꯏꯅꯣ ꯑꯇꯩ ꯐꯤꯖꯤꯀꯦꯜ ꯀꯩꯀꯥ ꯑꯗꯨꯗꯤ ꯈꯤꯇꯪ ꯀꯩꯅꯣ ꯇꯧꯋꯦ ꯍꯥꯏꯕ ꯄꯩꯁꯥꯁꯨ ꯈꯤꯇꯪꯕꯨꯗꯤ ꯇꯥꯡꯉꯦ ꯎ
ꯈꯪꯗꯦ ꯑꯩꯈꯣꯏꯗꯤ ꯑꯃ ꯑꯗꯨꯝ ꯁꯤꯖꯤꯟꯅꯔꯒ ꯂꯩ ꯒ꯭ꯌꯥꯟ ꯑꯃ ꯇꯥꯗꯦ
ꯎꯝ ꯑꯃꯗꯣ ꯍꯧꯖꯤꯛ ꯑꯃꯨꯛ ꯑꯝꯇ ꯄꯣꯠ ꯆꯦꯟꯕ ꯌꯥꯒꯤꯗ꯭ꯔꯦ
ꯌꯥꯔꯔꯣꯏ ꯑꯩꯈꯣꯏꯗꯤ ꯑꯩꯁꯨ ꯈꯣꯡꯎꯞ ꯑꯃ ꯇ ꯂꯩꯒꯤ ꯇꯧꯕꯗꯣ ꯀꯨꯏꯗꯤ ꯀꯨꯏꯌꯦ ꯍꯧꯖꯤꯛꯐꯥꯎ ꯂꯩ ꯉꯝꯗꯗꯅ ꯑꯗꯨꯝ ꯂꯩ
ꯑꯁ ꯏꯃꯥꯟꯅꯕ ꯑꯃꯗꯤ ꯁꯤ ꯖꯤ ꯑꯦꯜ ꯊꯥꯔꯒ ꯏꯟꯀꯝ ꯇꯦꯛꯁꯀꯤ ꯈꯜꯂꯦꯝꯃꯦ
ꯅꯣꯏ ꯑꯗꯩꯔꯣ
ꯎꯝ ꯑꯩꯈꯣꯏ ꯃꯅꯥꯛ ꯑꯗ꯭ꯋꯥꯏꯗꯩ ꯑꯩꯈꯣꯏ ꯀ꯭ꯂꯥꯁ ꯇꯝꯃꯅꯕ ꯑꯗꯨꯝ ꯃꯥꯗꯤ ꯀꯨꯏꯔꯦ ꯗꯤꯜꯂꯤꯗ ꯂꯩꯈꯤꯕ ꯃꯥꯗꯤ ꯍꯥꯏꯗꯤ ꯏꯌꯥꯔ ꯐꯣꯔꯁꯀꯨꯝꯕ ꯑꯗꯨꯝꯕꯩ ꯑꯗꯨꯝ ꯊꯥꯔꯒ ꯂꯣꯏꯅ ꯇꯧꯔ ꯂꯩꯔꯦ ꯃꯥꯁꯦ ꯑꯇꯩꯗꯤ ꯂꯣꯏ ꯈꯟꯖꯔꯒ ꯏꯟꯇꯔꯚꯤꯌꯨ ꯒꯨꯝꯕꯁꯤ ꯍꯦꯛꯇꯥ ꯂꯩꯍꯧꯕ
ꯎꯝ
ꯈꯜꯂꯣ ꯍꯟꯗꯛꯇꯤ ꯁꯤ ꯖꯤ ꯑꯗꯨꯝ ꯈꯟꯒ꯭ꯔꯦ ꯍꯣꯠꯅꯕ ꯌꯥꯝꯀꯜꯂꯦꯕꯥ
ꯑꯗꯨꯒꯨꯝꯕꯗꯣ ꯍꯥꯟꯅꯥ ꯔꯤꯇꯟꯒꯨꯝꯕ ꯍꯥꯟꯅ ꯊꯥꯕ꯭ꯔꯥ
ꯀꯩ ꯒꯤꯅꯣ
ꯍꯧꯖꯤꯛꯀꯤ ꯅꯪꯅꯍꯥꯏꯔꯤꯗꯣ
ꯎꯪ ꯎꯪ ꯀꯝꯄ꯭ꯌꯨꯇꯔ ꯉꯥꯇꯅꯦ
ꯅꯣꯏꯒꯤ ꯍꯟꯇꯛ ꯑꯦꯁ ꯑꯦꯁ ꯁꯤꯒꯤ ꯑꯦꯛꯖꯥꯝ ꯑꯃ ꯇꯧꯕ꯭ꯔꯥ
ꯃꯃꯥꯡꯗꯇꯧꯕꯩ ꯍꯩꯗꯣꯛꯈꯤꯕꯅꯦ ꯎꯝ ꯍꯥꯏꯗꯣꯛꯈꯤꯕꯅꯦꯕ ꯇꯧꯈꯤꯕꯩ
ꯑꯥꯗꯨ ꯑꯣꯏꯔ ꯃꯥꯜꯂꯦ ꯁꯨꯔꯖꯀꯤ ꯃꯃꯥꯟꯅꯕ ꯑꯃ ꯊꯥꯕ ꯔꯤꯇꯟꯁ ꯈꯜꯂꯒ ꯐꯤꯖꯤꯀꯦꯜꯆꯠꯇꯧꯕ ꯑꯣꯏꯔ ꯃꯥꯜꯂꯦ
ꯑꯗꯨꯗꯤ ꯖꯤꯗꯤꯅꯦ ꯁꯤꯐꯥꯏꯒꯤ ꯑꯗꯨꯗꯤ ꯑꯥꯔꯃꯤꯒꯤꯏ
ꯑꯗꯨꯐꯤꯖꯤꯀꯦꯜꯗꯣ ꯂꯩꯍꯧꯔꯦ ꯍꯥꯏ
ꯑꯩꯗꯨꯅꯦ ꯏꯕꯦꯝꯃ ꯑꯅꯤꯔꯛꯅꯦ ꯑꯩꯅ ꯂꯩꯍꯧꯔꯤꯖꯦ ꯐꯤ ꯖꯤꯀꯦꯜꯗ
ꯑꯗꯨꯗꯨ ꯅꯣꯏ ꯈꯇꯪꯀꯟꯅꯥ ꯍꯣꯠꯅꯔꯗꯤ ꯉꯝꯅꯤꯌꯦ
ꯅꯪꯈꯤꯇꯪ ꯀꯟꯅ ꯍꯣꯠꯅꯕ ꯅꯪ ꯂꯝꯖꯦꯜꯆꯦꯟꯕ ꯀꯌꯥꯝꯋꯥꯏ ꯈꯪꯕ꯭ꯔꯥ ꯁꯣꯔꯒ ꯇꯠꯇꯣꯢ-ꯇꯧꯋꯦ ꯍꯥꯏꯕꯅꯤ ꯑꯩ ꯑꯅꯤꯔꯛ ꯑꯍꯥꯟꯕꯩꯗꯨꯕꯨꯗꯤ ꯀꯩꯝ ꯇꯧꯗꯦ ꯑꯅꯤꯔꯛꯀꯤꯗꯨꯗꯤ ꯐꯅꯌꯥꯝ ꯑꯩꯗꯣ ꯐꯖꯅ ꯉꯝꯃꯗꯧꯅꯦ ꯍꯥꯏꯗꯤ ꯂꯥꯟꯂꯥꯛꯀ ꯀꯩꯅꯣ ꯂꯥꯛꯈꯤꯕꯗꯣ ꯏꯔꯥꯡ ꯂꯥꯛꯈꯤꯕꯗꯣ
ꯎꯪ
ꯑꯧꯗꯨꯗꯨꯒꯤ ꯌꯥꯈꯤꯗꯕꯥ ꯍꯥꯏꯗꯤ ꯃꯇꯝꯗꯨ ꯀꯨꯏꯅ ꯂꯦꯞꯄꯨꯔꯒ ꯃꯣꯏꯁꯨ ꯌꯩꯊꯣꯛꯈ꯭ꯔꯦꯕꯥ ꯑꯗꯨꯝ ꯑꯩꯈꯣꯏꯒꯤꯑꯣꯏꯅ ꯑꯗꯨꯗꯨꯗ ꯌꯥꯍꯧꯗꯕ ꯐꯅꯀꯨꯏꯅ ꯆꯦꯟꯈ꯭ꯔꯦ ꯑꯩꯗꯣ ꯂꯝꯖꯦꯜ ꯑꯗꯨꯝ
ꯑꯗꯨꯖꯨ ꯋꯥꯠꯂꯤꯗꯨꯖꯨ ꯏꯕꯦꯝꯃ ꯁꯦꯀꯦꯟ ꯃꯉꯥꯃꯨꯛꯇ ꯌꯧꯗꯣꯔꯀꯥꯟꯗꯨꯗ ꯈꯤꯡꯒ꯭ꯔꯤꯅꯤꯅꯦ ꯕꯦꯜꯗꯣ
ꯑꯥꯁ ꯑꯗꯨꯗꯣ ꯐꯗꯤ-ꯐꯕ ꯃꯥꯜꯂꯦ ꯊꯕꯛꯇꯣ ꯑꯗꯨꯝ ꯑꯗꯨꯕꯨ ꯈꯟꯉꯝꯒ꯭ꯔꯗꯤ
ꯑꯦ ꯑꯗꯨ ꯕ꯭ꯔꯦꯟꯂꯤꯒꯤ ꯃꯃꯥꯟꯅꯕꯤ ꯑꯃ ꯀꯧꯋꯦ ꯍꯥꯏꯕꯅꯦꯕ ꯑꯗꯣ ꯄꯩꯁꯥ ꯑꯗꯨꯝ ꯇ꯭ꯔꯦꯟꯅꯤꯡ ꯃꯅꯨꯡꯗ ꯂꯤꯁꯤꯡ ꯌꯥꯡꯈꯩ ꯀꯥ ꯑꯗꯨꯝ ꯆꯥꯌ ꯍꯥꯏꯕꯅꯦ
ꯏꯁ ꯌꯥꯝ ꯊꯤꯅꯥꯆꯥꯎꯋꯦ
ꯑꯗꯣꯃꯣꯏ ꯂꯣꯏꯔꯒ ꯍꯦꯟꯅ ꯆꯥꯗꯣꯏꯅꯤ ꯍꯧꯖꯤꯛꯇꯤ ꯑꯦꯠ ꯄꯦ ꯀꯃꯤꯁꯟꯗꯨ ꯑꯃꯨꯛ ꯆꯠꯅꯔꯛꯑꯕꯅꯦꯕ ꯃꯣꯏ ꯁꯦꯟꯇ꯭ꯔꯦꯜꯒꯤꯗꯤ ꯑꯣꯗꯨꯅ ꯄꯤꯛꯄꯨꯗꯤ-ꯄꯤꯛꯑꯦ ꯄꯤꯛꯄ ꯍꯥꯏꯗꯤ ꯄꯣꯁꯇꯨꯕꯨꯗꯤ ꯑꯥꯔꯃꯤꯒꯤ ꯆꯨꯝꯅꯒꯤꯔꯦꯡꯗꯨꯅꯦꯕ ꯑꯥꯗꯨꯒ ꯈꯔ ꯆꯥꯎꯒꯦ ꯍꯥꯏꯅ ꯌꯨ ꯄꯤ ꯑꯦꯁ ꯁꯤꯅ ꯂꯧꯕ ꯁꯤ ꯗꯤ ꯑꯦꯁ ꯀꯨꯝꯕꯁꯤꯅ ꯑꯃꯨꯛ ꯀꯣꯔꯥ ꯇꯤꯗꯤꯅꯤꯜꯗꯒꯤ ꯍꯧꯕꯤꯗꯨꯅꯦꯕ
ꯇꯣ ꯂꯣꯞꯁꯨ ꯂꯥꯛꯑꯝ ꯍꯦꯟ ꯃꯊꯛꯇꯅꯦ ꯑꯗꯨ ꯆꯥꯔꯥꯛꯢꯗꯨ
ꯑꯗꯨ ꯃꯣꯏꯒꯤ ꯍꯣꯌ ꯁꯤ ꯗꯤ ꯑꯦꯁꯁꯤꯅ ꯈ꯭ꯋꯥꯏ ꯂꯥꯏꯔꯦ ꯃꯣꯏꯒꯤꯗꯤ ꯑꯅꯤꯔꯛ ꯈꯛꯇꯅꯦ ꯑꯦꯛꯖꯥꯝ ꯊꯥꯗꯣꯏꯖꯦ ꯑꯍꯥꯟꯕꯗ ꯑꯍꯥꯟꯕꯩꯁꯤꯗꯤꯥ ꯄꯥꯁꯤꯡ ꯄꯥꯁ ꯄꯥꯁꯈꯛꯇꯪ ꯇꯧꯔ ꯌꯥꯔꯦ ꯑꯅꯤꯁꯨꯕꯩꯁꯤꯗꯅ ꯑꯃꯨꯛ ꯃꯥꯔꯛ ꯌꯥꯝꯕꯤꯅꯦꯕ
ꯑꯗꯨꯒꯥ ꯑꯗꯨ ꯂꯣꯏꯔꯒ ꯀꯝꯄ꯭ꯌꯨꯇꯔ ꯍꯥꯏꯗꯤ ꯇꯥꯏꯄꯤꯡꯇꯦꯁꯇꯣ ꯑꯊꯨꯕꯗꯣ ꯑꯥꯗꯨꯗꯣ ꯇꯧꯔꯂꯣꯏꯔꯦ
ꯑꯗꯣ ꯆꯍꯤꯒꯤ ꯄꯣꯠ ꯍꯥꯡꯉꯤꯁꯦ ꯍꯟꯗꯛꯁꯨ ꯂꯤꯁꯤꯡ ꯇꯔꯥꯅꯤꯊꯣꯏꯅꯤ ꯢꯕꯦꯝꯃ ꯍꯥꯡꯉꯤꯁꯦ
ꯁꯤꯒꯤ ꯊꯥ ꯑꯍꯨꯝꯁꯦ ꯌꯥꯎꯔꯒ ꯀꯩꯀꯩ ꯈꯟꯕ ꯉꯝꯃꯤ ꯌꯦꯡꯒꯦ ꯉꯝꯗ꯭ꯔꯗꯤ ꯑꯩꯁꯨ ꯀꯝꯄ꯭ꯌꯨꯇꯔ ꯔ ꯀꯩꯅꯣꯝ ꯇꯝꯁꯤꯜꯂꯅꯤ
ꯅꯪ ꯊꯥꯍꯨꯝ ꯀ ꯌꯥꯎꯗꯨꯏꯔꯣ ꯑꯗꯨꯗꯤ
ꯑꯗꯨꯝ ꯏꯁꯀꯦꯂꯤꯡ ꯍꯥꯏꯗ ꯌꯥꯎꯔꯒꯦ ꯇꯧꯕ
ꯎꯝ ꯀꯔꯝ ꯀꯥꯟꯗꯩ ꯍꯧꯅꯤ ꯍꯥꯏꯅꯣ ꯑꯗꯨꯝ ꯅꯪ ꯆꯪꯅꯤꯡꯕ ꯃꯇꯝꯗ ꯆꯪ ꯌꯥꯕ꯭ꯔꯕ
ꯖꯨꯂꯥꯏ ꯇꯨꯌꯦꯞ ꯑꯗꯨꯃꯥꯏ ꯍꯥꯏꯔꯛꯄꯅꯦ
ꯑꯗꯨꯗꯤ ꯀꯨꯏꯗ꯭ꯔꯦ ꯀꯩꯅꯣ ꯅꯪ
ꯀꯨꯏꯗ꯭ꯔꯦ ꯑꯗꯣ ꯍꯌꯦꯡꯁꯦ ꯑꯝꯇ ꯆꯠꯂꯨꯒꯦ ꯇꯧꯕꯅꯦ
ꯂꯩꯐꯝꯗꯣ ꯅꯪ ꯁꯤꯗꯩ ꯍꯪꯀꯟꯗ ꯆꯠꯂꯗꯤ ꯋꯥꯔꯅꯤ
ꯑꯩꯗꯣ ꯃꯣꯏꯒꯤꯗꯣ ꯌꯥꯝ ꯆꯤꯜꯂꯗꯤ ꯂꯩꯕ ꯇꯜꯂꯦ ꯍꯥꯏꯗꯤ ꯀꯩꯝꯇ ꯉꯝꯗ꯭ꯔꯗꯤꯀꯣ
ꯎꯝ
ꯏꯁꯥꯒꯤ ꯑꯣꯏꯕ ꯃꯇꯝ ꯑꯝꯇ ꯐꯖꯅ ꯐꯪꯗ꯭ꯔꯗꯤ ꯇꯜꯂꯦ ꯍꯥꯏꯕ
ꯎꯝ
ꯔꯣꯅꯥꯟꯗꯣ ꯗꯨ ꯄꯣ ꯍꯧꯔꯦ
ꯏꯕꯦꯝꯃ ꯔꯣꯅꯥꯜꯗꯣ ꯄꯣꯍꯧꯕ ꯅꯨꯉꯥꯢꯇꯦ
ꯑꯗꯨꯁꯨ ꯑꯁ ꯑꯃꯇꯪꯗꯅꯦꯕ ꯉꯝꯈ꯭ꯔꯤꯗꯣ
ꯎꯝ
ꯅꯨꯉꯥꯢꯇꯕ ꯋꯥꯅꯦ
ꯉꯁꯤꯁꯨ ꯑꯃꯨꯛ ꯑꯔꯖꯦꯟꯇꯤꯅꯥꯔ ꯀꯩꯅꯣꯝ ꯂꯩꯗꯥꯏꯅꯦ
ꯈꯪꯗꯤꯌꯦ ꯉꯁꯤ ꯀꯩꯀꯩ ꯂꯩꯒꯦ
ꯑꯍꯤꯡꯗ ꯂꯩꯔꯝꯅꯤꯌꯦ
ꯌꯦꯡꯕꯄꯨꯨꯗꯤ ꯑꯗꯨꯝ ꯌꯥꯕꯅꯤ ꯀꯩ ꯀꯩ ꯂꯩꯏꯒꯦꯗꯨ
ꯌꯦꯡꯒꯦꯀꯣ
ꯌꯦꯡꯉꯣ ꯎꯝꯍꯨꯝ
ꯅꯣꯏ ꯍꯧꯗꯣꯡ ꯀꯌꯥ ꯂꯩꯅꯣ
ꯑꯩꯈꯣꯏ ꯍꯧꯗꯣꯡ ꯑꯍꯨꯝ ꯃꯄꯤ ꯑꯅꯤꯒ ꯃꯄꯤꯒꯤ ꯃꯆꯥꯒ ꯑꯗꯨꯒꯤ ꯃꯆꯥ ꯃꯁꯨꯒ ꯑꯄꯤꯛꯄꯗꯣ ꯍꯌꯦꯡ ꯂꯥꯛꯀꯅꯤ ꯍꯥꯏ ꯄꯨꯡ ꯇꯔꯥꯃꯊꯣꯏꯗ ꯃꯥ ꯀꯩꯅꯣ ꯇꯧꯅꯤ ꯍꯥꯏ ꯑꯆꯥꯟꯕꯤ ꯍꯣꯢꯅ ꯍꯥꯢꯕ ꯅꯦ ꯑꯣ ꯑꯦ ꯊꯥꯡ ꯒꯥꯩꯗꯨꯗꯤ ꯇꯧꯗꯖꯥꯠꯂꯣ ꯃꯥꯁꯨ ꯂꯩꯔꯝꯅꯤꯅ ꯐꯅꯌꯥꯝ
ꯎꯝ ꯁꯣꯝ ꯅꯥꯀꯟꯗ ꯃꯥꯒꯤ ꯆꯦ ꯆꯥꯡ ꯆꯤꯡꯊꯣꯛꯇꯕ ꯃꯌꯥꯝꯗꯣ
ꯎꯝ
ꯉꯁꯤ ꯄꯨꯡ ꯃꯥꯄꯟ ꯃꯈꯥꯏꯗ ꯂꯩꯃꯥꯜꯂꯦ ꯑꯥꯔꯖꯦꯟꯇꯤꯅꯥꯒ ꯏꯖꯤꯞ
ꯎꯝ ꯍꯣꯔꯦꯟ ꯌꯦꯡ ꯌꯥꯔꯅꯤ
ꯑꯥ ꯌꯥꯝ ꯅꯨꯡꯉꯥꯏꯇꯦ ꯄꯣꯔꯇꯨꯒꯜꯁꯦ ꯑꯃꯇꯪꯅꯦ ꯕ ꯃꯣꯏꯅ ꯉꯝꯈ꯭ꯔꯤꯁꯦ
ꯗ꯭ꯔꯣ ꯆꯠꯂꯝꯃꯁꯨ ꯀꯩꯝ ꯇꯧꯕꯗ
ꯌꯥꯝ ꯍꯩꯅ ꯁꯥꯟꯅꯔꯝꯒꯅꯤ ꯆꯟꯕ ꯄꯥꯛ ꯉꯝꯅꯔꯝꯃꯣꯏ
ꯎꯝ ꯏꯁꯄꯦꯟꯒꯤꯁꯗꯤ ꯑꯗꯨꯝ ꯂꯧꯅꯤ ꯈꯪꯉꯦꯗ ꯃꯣꯏꯗꯤ ꯍꯥꯏꯗꯤ ꯃꯣꯏ ꯄꯣꯔꯇꯨꯒꯜꯒꯤꯗꯤ ꯔꯣ ꯅꯥꯥꯜꯗꯣ ꯈꯛꯇꯅꯤ ꯀꯩꯅꯣ ꯍꯩꯔꯤꯗꯣ
ꯑꯥ
ꯇꯩꯗꯨꯗꯤ ꯀꯩꯝ ꯀꯩꯅꯣ ꯑꯗꯨꯗꯒꯤ ꯄꯣꯔꯁꯨ ꯃꯥꯏ ꯅꯥꯛꯇꯒ ꯀꯅꯥꯝ ꯆꯪꯗꯝꯅꯦ ꯍꯥꯏꯕ
ꯀꯩꯅꯣ ꯃꯅꯝ ꯅꯨꯡꯁꯤꯕ ꯑꯃ ꯊꯥꯗꯣꯔꯛꯏ ꯉꯥꯔꯤꯟꯈꯥ ꯉꯧꯕꯩ ꯇꯥꯏꯞꯇ
ꯉꯧꯔꯝꯃꯅꯤ ꯑꯗꯨꯋꯥꯏꯗ